ꯀꯩꯗꯧꯔꯤꯅꯣ
ꯐꯣꯟ ꯌꯦꯡꯉꯤꯌꯦ ꯅꯪꯗꯤ ꯀꯩꯗꯧꯔꯤꯒꯦ
ꯑꯩꯖꯨ ꯐꯣꯟ ꯌꯦꯡꯉꯝꯃꯤꯅꯦ
ꯃꯅꯥꯔꯦ ꯑꯗꯨꯗꯤ
ꯑ
ꯑꯗꯣ ꯅꯪ ꯆꯥꯛ ꯆꯥꯈꯤꯗ꯭ꯔꯣ ꯐꯣꯟ ꯌꯦꯡꯕꯗ ꯌꯦꯡꯕꯗ ꯅꯨꯃꯤꯠ ꯆꯨꯞꯄ ꯑꯃ ꯐꯣꯟ ꯌꯦꯡ ꯂꯩ ꯑꯗꯨ ꯑꯥ
ꯍꯜꯂꯣ ꯇꯕ꯭ꯔꯣ
ꯇꯥꯏꯌꯦ ꯇꯥꯗꯕ ꯃꯥꯜꯗꯣꯔꯦ ꯅꯪ ꯃꯑꯣꯡꯗꯣ
ꯍꯥꯥ
ꯇꯥꯗꯕ ꯃꯥꯜꯂꯦꯕ ꯑꯩꯗꯤ ꯇꯥꯔꯦ ꯑꯗꯣ ꯌꯥꯔꯦ ꯀꯩꯗꯧꯔꯝꯃꯤꯅꯣ
ꯂꯩꯔꯤꯅꯦ ꯁꯨꯝ
ꯃꯇꯝꯖꯦ ꯀꯃꯥꯏ ꯀꯃꯥꯏ ꯂꯦꯜꯂꯤꯒꯦ
ꯃꯇꯝꯁꯦ ꯐꯣꯟ ꯈꯔ ꯌꯦꯡ ꯈꯔ ꯆꯥ ꯈꯔ ꯐꯝ ꯈꯔ ꯇꯨꯝ ꯇꯧꯗꯅ
ꯎꯝ
ꯂꯦꯜꯂꯤ
ꯁ꯭ꯀꯨꯜ ꯆꯠꯂꯤꯕ ꯅꯠꯇ꯭ꯔꯣ
ꯆꯠꯂꯤ
ꯅꯨꯡꯉꯥꯏꯕ꯭ꯔꯣ ꯑꯅꯧꯕ ꯁ꯭ꯀꯨꯜꯗꯨꯕꯨ
ꯑꯁ ꯈꯪꯗꯦꯗ ꯅꯨꯡꯉꯥꯏꯇꯦ
ꯅꯨꯡꯉꯥꯏꯇ꯭ꯔꯕ ꯍꯥꯟꯅꯒꯤꯅ ꯍꯦꯜꯂꯦ ꯍꯥꯏꯔꯕ
ꯍꯥꯟꯅꯒꯤꯅ ꯍꯦꯜꯂꯦ
ꯎꯝ ꯍꯥꯟꯅꯩꯅ ꯍꯦꯟꯈ꯭ꯔꯦ ꯑꯗꯨꯗꯤ ꯍꯥꯟꯅ ꯀꯨꯏꯅ ꯇꯝꯃꯛꯄꯩ ꯑꯣꯏꯔꯝꯃꯅꯤ
ꯍꯣꯏ ꯏꯃꯥꯟꯅꯕꯤꯁꯨ ꯀꯣ ꯈꯪꯅꯕꯈꯩꯗꯣ ꯂꯣꯏꯅꯃꯛ ꯂꯥꯞꯅꯔꯦ
ꯌꯥꯝ ꯅꯨꯡꯉꯥꯏꯕꯤꯗꯤ ꯈꯔꯗꯤ ꯄꯨꯟꯗ꯭ꯔꯣ ꯑꯇꯩ ꯒꯩꯒ ꯈꯔ ꯆꯠ
ꯑꯁ ꯑꯩꯈꯣꯏ ꯁꯤꯗꯒꯤ ꯑꯃ ꯄꯨꯜꯂꯦ ꯑꯗꯨꯒ ꯊꯥꯏꯅ ꯇꯤꯟꯅꯔꯛꯄ ꯑꯃꯒ ꯄꯨꯜꯂꯦ ꯑꯩꯈꯣꯏ ꯍꯨꯝ ꯈꯛꯇ ꯑꯗꯨꯕꯨꯗꯤ ꯑꯅꯧꯕ ꯐꯅꯌꯥꯝ ꯕꯨꯗꯤ ꯇꯤꯟꯅꯔꯦꯗ ꯏꯃꯥꯟꯅꯕꯤ
ꯑꯗꯨꯗꯣ ꯑꯃꯨꯛꯅꯦ ꯇꯤꯟꯅꯕꯩ ꯋꯥꯅꯦ ꯑꯃꯨꯛ ꯀꯩꯅꯣ ꯇꯧꯔꯛꯄꯗꯣ ꯑꯃꯨꯛ ꯀꯥꯏꯅꯈ꯭ꯔꯅꯤ ꯑꯃꯃꯨꯛ ꯂꯥꯛꯑꯅꯤ
ꯎꯝ
ꯒ꯭ꯔꯦꯖꯨꯑꯦꯁꯟ ꯇꯧꯔꯛꯄꯗ ꯒ꯭ꯔꯦꯖꯨꯑꯦꯁꯟ ꯇꯧꯔꯛꯄꯗ ꯑꯃꯨꯛ ꯄꯨꯜꯂꯦꯗꯅ ꯑꯗꯨ ꯂꯣꯏꯔꯒ ꯑꯦꯝ ꯑꯦ ꯇꯧꯕꯗ ꯑꯃꯨꯛ ꯃꯃꯥꯏ ꯊꯣꯛꯄ ꯑꯃ ꯆꯠꯅꯈ꯭ꯔꯅꯤ ꯑꯅꯧꯕ ꯑꯃꯨꯛ ꯄꯨꯜꯂꯛꯑꯅꯤ
ꯑꯃꯃꯝ ꯅꯤꯅꯦ ꯇꯩꯖꯦ
ꯎꯝ ꯑꯃꯃꯝꯅꯦ ꯍꯥꯏꯕ ꯑꯗꯨꯅ ꯀꯩꯅꯣ ꯇꯜꯂꯦꯕ꯫ ꯅꯨꯡꯁꯤꯕꯅꯦ ꯏꯃꯥꯟꯅꯕꯤꯒꯩꯒꯗꯣ ꯀꯣꯟꯅ
ꯁꯀꯩꯅꯣ ꯍꯥꯏ ꯁ꯭ꯀꯨꯜꯒꯤꯅ ꯍꯦꯟꯅ ꯅꯨꯡꯁꯤ ꯍꯥꯏꯌꯦ꯫
ꯑꯁ ꯅꯨꯡꯁꯤꯔꯛꯑꯦ ꯑꯗꯨꯅꯦ ꯍꯥꯏꯖꯦ ꯍꯧꯖꯤꯛꯇꯤꯅꯦ ꯂꯥꯞꯅꯒꯔ꯭ꯦ ꯃꯌꯨꯝ ꯄꯥꯝꯕꯅ ꯄꯥꯟꯕ꯫
ꯑꯌꯨꯝ ꯃ ꯃꯌꯨꯝ ꯄꯥꯟꯕ ꯃꯆꯥ ꯌꯥꯎꯕꯒ ꯐꯅꯌꯥꯝ ꯌꯥꯎꯅꯔꯝꯃꯅꯤꯗ꯫
ꯌꯥꯎꯅꯔꯦ ꯑꯦ ꯌꯥꯎꯅꯔꯦ ꯏꯆꯥ ꯏꯃꯥꯟꯅꯕꯤꯒꯤ ꯃꯆꯥꯅꯨꯄꯤ ꯃꯆꯥꯅꯨꯄꯥꯒꯗꯤ ꯄꯥꯈꯪ ꯂꯩꯁꯥꯕꯤ ꯐꯥꯅꯗꯧꯔꯦ
ꯑꯁ ꯅꯣꯏꯒ
ꯁꯀꯧꯅꯒꯤꯗ꯭ꯔꯦꯗ ꯍꯧꯖꯤꯛ ꯇꯤ ꯃꯥꯏ ꯃꯥꯏ ꯊꯣꯛꯄ ꯂꯩꯅꯒꯔ꯭ꯕꯅꯤꯅꯅꯦ ꯅꯣꯡ ꯐꯥꯗꯣꯛꯀ ꯋꯥꯔꯤ ꯁꯥꯟꯅꯕ ꯅꯠꯇꯅ ꯐꯪꯒꯤꯗ꯭ꯔꯦ꯫
ꯑꯁ ꯑꯩꯈꯣꯏꯖꯨ ꯍꯌꯦꯡꯋꯥꯏ ꯑꯗꯨꯃꯥꯏ ꯇꯧꯗꯣꯏꯅꯤꯅꯦ꯫
ꯇꯧꯗꯣꯏꯅꯦ ꯑꯗꯨꯃꯥꯏꯅ ꯆꯞ ꯃꯥꯟꯅꯩꯌꯦ ꯑꯩꯈꯣꯏ ꯇꯧꯋꯤ ꯁꯨꯃꯥꯏꯅ ꯅꯣꯏꯖꯨ ꯇꯧꯔꯛꯇꯣꯏꯅꯤ
ꯅꯨꯡꯁꯤꯔꯛꯄꯅꯦ ꯌꯥꯝꯅ ꯏꯃꯥꯟꯅꯕꯤ ꯒꯩꯗꯣ ꯀꯣꯟꯅꯗꯤꯅꯦꯀꯣ꯫ ꯍꯥꯟꯅ ꯃꯔꯛꯇꯗꯤ ꯀꯩꯁꯨ ꯈꯜꯂꯝꯃꯣꯏꯕ ꯫ ꯁꯅꯨꯡꯁꯤꯔꯛꯑꯦ ꯀꯥꯏꯗꯒꯤ ꯍꯧꯖꯤꯛꯇꯤ ꯀꯧꯅꯒꯤꯗ꯭ꯔꯃꯤ ꯂꯥꯞꯅꯒꯔ꯭ꯦ ꯁꯛꯈ ꯇꯥꯏꯞ ꯇꯧꯅꯒꯔ꯭ꯦ ꯃꯥꯏ ꯃꯥꯏ ꯊꯣꯛꯄ ꯆꯠꯅꯒꯔ꯭ꯕꯅꯤꯅ꯫
ꯎꯝ ꯊꯥꯏꯅꯗꯤ ꯄꯨꯜꯂꯛꯄ ꯌꯥꯎꯗ꯭ꯔꯣ ꯑꯗꯨꯝ ꯍꯧꯖꯤꯛꯐꯥꯎ ꯂꯩꯕ꯫
ꯍꯧꯖꯤꯛ ꯄꯥꯎ ꯂꯩꯕ ꯍꯥꯏꯖꯦ ꯀꯩꯁꯨ ꯑꯃꯅꯤ ꯈꯇꯅꯤꯗ ꯑꯇꯩꯗꯤ ꯂꯣꯏ ꯇꯥꯡ ꯑꯃꯅ ꯑꯃ ꯆꯠꯅꯒꯤ ꯑꯃ ꯅꯝ ꯆꯠꯅ ꯃꯤ ꯂꯣꯏꯃꯛ ꯀꯩꯅꯣ ꯇꯧꯅꯒꯔ꯭ꯦ ꯃꯥꯟꯅꯔꯛꯇꯕꯅꯤ ꯍꯣꯏ ꯎꯝ ꯌꯥꯝ ꯅꯨꯡꯁꯤꯔꯛꯑꯦ ꯍꯧꯖꯤꯛꯇꯗ ꯫ ꯏꯃꯥꯟꯅꯕꯤ ꯃꯌꯥꯝꯗꯣ ꯀꯞꯅꯤꯡꯏ ꯫ ꯎ ꯀꯔꯝ ꯀꯥꯟꯗ ꯑꯃꯨꯛ ꯄꯨꯂꯛꯇꯣꯏꯅꯣ ꯈꯪꯗꯦ ꯑꯝ ꯅꯣꯡ ꯐꯗꯣꯛꯀꯗꯤ ꯑꯃꯨꯛꯀ ꯄꯨꯜꯂꯦ ꯄꯨꯂꯞ ꯊꯦꯡꯅꯖꯤ ꯀꯥꯏꯅꯒ ꯍꯥꯏꯅꯔꯒ ꯑꯗꯣ꯫ ꯇꯥꯡꯉꯦꯕ ꯍꯥꯏꯗꯤ ꯃꯣꯏ ꯃꯌꯨꯝ ꯄꯥꯟꯅꯒꯔ꯭ꯃꯤꯅ ꯃꯧꯅꯤꯅ ꯃꯣꯏꯗꯤ ꯊꯕꯛ ꯆꯤꯟꯕ ꯆꯤꯟꯗꯕ ꯇꯧꯅꯔꯛꯄꯅꯤꯅꯅꯦ ꯄꯨꯟꯕꯗꯣ ꯐꯪꯗꯦꯕ ꯄꯥꯛꯅꯖꯨ
ꯍꯜꯂꯣ
ꯍꯜꯂꯣ ꯇꯥꯏꯌꯦ
ꯑꯩ ꯅꯡ ꯇꯨꯃꯤꯟ ꯂꯩꯕꯗꯨꯗ ꯀꯩꯗꯧꯒꯔ꯭ꯕꯅꯣ ꯈꯜꯂꯤꯟ
ꯑꯁ ꯑꯩ ꯀꯣꯏꯕ ꯌꯥꯝ ꯆꯠꯅꯤꯡꯉꯤꯗꯥ
ꯏꯡ ꯀꯣꯏꯕꯩ ꯋꯥꯕꯨ ꯆꯠꯂ ꯂꯣꯏꯔꯦ ꯀꯩꯗꯧꯔꯒꯦ
ꯀꯥꯔꯤ ꯂꯩꯇꯦꯅꯦ
ꯒꯥꯔꯤꯕꯨ ꯒꯥꯔꯤ ꯊꯣꯛꯄ
ꯀꯣꯏꯕ ꯌꯥꯝ ꯆꯠꯅꯤꯡꯉꯦ ꯍꯥꯏꯕ ꯗꯇ꯭ꯔꯦꯁ ꯑꯅꯩꯕꯒ ꯁꯦꯠꯂꯒ
ꯆꯠꯁꯦ ꯆꯠꯁꯦ
ꯑꯦꯛꯖꯥꯝ ꯃꯨꯛ ꯇꯧꯁꯜꯂꯛꯇꯣꯔꯦꯅꯦ
ꯅꯣꯏ ꯀꯔꯝ ꯀꯥꯟꯗꯩꯩꯅꯣ
ꯇꯨꯋꯦꯜꯞꯀꯤ ꯑꯦꯛꯖꯥꯝ ꯂꯣꯏꯔꯦꯗꯅ ꯑꯗꯨꯒ ꯑꯩꯈꯣꯏꯒꯤ ꯑꯥ ꯇꯨꯋꯦꯞꯀꯤ ꯑꯦꯛꯖꯥꯝ ꯇꯧꯒꯔ꯭ꯅꯤꯕ ꯑꯗꯨ ꯂꯣꯏꯔꯒ ꯑꯩꯈꯣꯏ ꯇꯧꯅꯤ ꯍꯥꯏꯕꯅꯦ ꯑꯗꯣ ꯀꯥꯡ ꯃꯅꯨꯡꯗꯔ ꯍꯦꯜꯂꯒꯔ ꯑꯃꯗꯤ ꯑꯣꯏꯗꯣꯔꯦ
ꯑꯣ ꯂꯣꯏꯔꯦ ꯇꯧꯕ ꯃꯃꯥꯡ ꯇꯧꯕꯅ ꯐꯩꯗ ꯀꯥꯡꯗꯣ ꯂꯣꯏꯔꯀꯥꯟꯗ ꯊꯦꯡ ꯅꯠꯇ꯭ꯔꯥ ꯌꯥꯎꯕ ꯌꯥꯅꯤꯉꯥꯏꯒꯤ
ꯑꯗꯨꯅꯤ ꯃꯃꯥꯡꯗꯗꯤ ꯇꯧꯔꯔꯣꯏ ꯃꯃꯥꯡꯗꯗꯤ ꯇꯨꯌꯦꯜꯞꯀꯤ ꯇꯧꯒ꯭ꯔꯅꯤ
ꯎꯝ ꯅꯣꯏꯅ ꯃꯇꯨꯡ
ꯍꯣꯏ ꯑꯈꯣꯏ ꯃꯇꯨꯡ
ꯎꯝ ꯅꯨꯡꯉꯥꯏꯕꯤꯗꯦ ꯅꯦ
ꯎꯝ
ꯑꯩꯈꯣꯏꯗꯤ ꯂꯣꯏꯕ ꯂꯣꯏꯔꯒ ꯇꯥꯏꯌꯦ ꯑꯩꯈꯣꯏꯗꯤ
ꯂꯣꯏꯔꯒ ꯃꯥꯁꯇꯔꯒꯤ ꯑꯔꯣꯏꯕ ꯑꯣꯏꯗꯣꯏꯕꯗꯨꯗꯤ
ꯍꯣꯏ ꯊꯥ ꯑꯗꯨ ꯂꯣꯏꯔꯗꯤ ꯋꯥꯏ ꯌꯥꯝ ꯁꯪꯉꯅꯤ
ꯑꯁ ꯅꯣꯢ ꯂꯥꯏꯔꯤꯛ ꯇꯝꯕꯗꯣ ꯅꯣꯏ ꯂꯥꯏꯔꯤꯛ ꯇꯝꯕ ꯆꯣꯠꯁꯜꯂꯛꯄꯁꯦ ꯃꯥꯊꯥꯗꯤ ꯁꯥꯔꯝꯅꯤ
ꯁꯥꯏꯌꯦ ꯁꯥꯏꯌꯦ ꯀꯩ ꯇꯧꯗꯣꯢꯅꯣ ꯈꯪꯖꯂꯛꯇꯕꯒꯤ
ꯑꯗꯨꯅꯤ
ꯇꯜꯂꯦ ꯑꯉꯥꯡ ꯀ꯭ꯂꯥꯁꯀ ꯁꯚꯦꯟ ꯑꯩꯠ ꯀꯥꯏ ꯀꯥꯟꯗ ꯄꯥꯝꯁꯤꯂꯛꯑꯦ ꯑꯗꯨꯝꯀꯥꯟꯗꯣ ꯅꯨꯡꯁꯤꯔꯛꯑꯦ
ꯍꯧꯖꯤꯛꯇꯤ ꯀꯥꯏꯗꯒꯤ ꯇꯜꯂꯦ ꯊꯕꯛ ꯀꯤ ꯌꯨ ꯃꯊꯥ ꯁꯥꯖꯤꯂꯛꯑꯦ ꯊꯕꯛꯁꯨ ꯇꯧꯅꯤꯡꯉꯦ ꯑꯃꯁꯨ ꯑꯁ ꯈꯪꯗꯦꯗ
ꯊꯕꯛ ꯌꯦꯡꯉꯨ ꯀꯩꯅꯣ ꯑꯁ ꯑꯗꯨ ꯊꯕꯛ ꯌꯦꯡꯕ ꯍꯥꯏꯁꯤꯁꯨ ꯄꯩꯁꯥꯅꯤꯅꯦ
ꯗꯨꯅꯦ ꯍꯥꯏꯖꯦ ꯄꯁꯥꯏ ꯄꯩꯁꯥ ꯉꯥꯛꯇꯪ
ꯑꯁ ꯂꯥꯏꯔꯤꯛ ꯑꯗꯨꯃꯥꯏꯅ ꯑꯥꯕꯧ ꯇꯝꯁꯤꯜꯂꯨꯔꯒ ꯃꯊꯥꯗꯤ ꯁꯥꯔꯝꯅꯤ ꯀꯩꯅꯣ ꯇꯧꯕꯅꯗꯤ ꯐꯩ ꯇꯨꯌꯦꯞ ꯂꯣꯏꯔꯒ ꯇ꯭ꯔꯦꯅꯤꯡ ꯑꯃ ꯁꯠ ꯆꯠꯊꯣꯛꯈꯤꯕ ꯑꯁ ꯑꯗꯨꯁꯨ ꯄꯩꯁꯥꯅꯤꯅꯦ
ꯑꯗꯨꯖꯨ ꯄꯩꯁꯥꯅꯦ ꯄꯩꯁꯥ ꯄꯩꯁꯥ ꯉꯥꯛꯇ ꯉꯥꯏꯔꯦ ꯄꯩꯁꯥ ꯌꯥꯎꯗ꯭ꯔꯗꯤ ꯌꯥꯔꯝꯗ꯭ꯔꯦ ꯊꯕꯛ ꯇꯧꯕ
ꯇꯃꯝꯗ꯭ꯔꯗꯤ ꯐꯗꯧꯅꯤ ꯎꯝ ꯋꯥꯖꯗꯅꯕ
ꯎꯝ
ꯍꯧꯖꯤꯛꯇꯤ ꯑꯃꯨꯛ ꯈꯜꯂꯛꯑꯦ ꯊꯕꯛꯀꯤ ꯀꯃꯥꯏ ꯇꯧꯗꯣꯢꯅꯣ ꯈꯣꯠꯇꯣꯏꯅꯣꯅ ꯅꯣꯏꯖꯨ ꯈꯜꯂꯛꯈꯤꯅꯤ ꯈꯇꯪ ꯉꯥꯏꯔꯦ ꯅꯪꯗꯤ ꯀꯩꯗꯧꯗꯣꯏꯅꯣ ꯇꯨꯋꯦꯞ ꯂꯣꯏꯔꯒ
ꯑꯩꯖꯦ ꯎꯝ ꯀꯦꯕꯤꯟ ꯀꯔꯤꯎꯖꯦ ꯆꯪꯒꯦꯅ ꯈꯟꯕꯅꯦ
ꯆꯪꯉꯣ ꯆꯪꯉꯣ ꯅꯣꯏꯗꯤ ꯐꯖꯅꯤ ꯋꯥꯡ ꯆꯥꯎꯕꯅꯤ
ꯐꯖꯗꯣꯏꯅꯦ
ꯇꯧꯔꯣ ꯇꯧꯔꯣ ꯌꯥꯎꯍꯧꯔꯣ
ꯍꯦꯛꯇꯥ ꯀꯦꯕꯤꯟ ꯀ꯭ꯔꯨꯗꯥ ꯄꯥꯝ ꯌꯥꯝ ꯄꯥꯝꯃꯨꯔꯦꯅꯦ ꯑꯗꯨꯅꯅꯤ
ꯐꯨꯜ ꯃꯦꯀꯞꯇꯥ
ꯃꯦꯀꯞ ꯀꯥ ꯇꯧꯒꯥꯏꯔꯥꯒ
ꯑꯗꯨꯅꯦ ꯍꯥꯏꯖꯦ
ꯈꯪꯗꯦꯗ ꯑꯗꯣ ꯆꯪꯗꯕꯁꯨ ꯌꯥꯏ ꯈꯣꯏ ꯕꯥꯅ ꯀꯔꯤ ꯅꯔꯁ ꯇꯝꯃꯣ ꯍꯥꯏꯕ꯭ꯔꯥ ꯀꯩꯅꯣ ꯕꯤ ꯑꯦ ꯁꯤ ꯅꯔꯁꯤꯡ ꯇꯧ ꯍꯥꯏꯕ꯭ꯔꯥ ꯀꯩꯅꯣ
ꯍꯝ ꯑꯗꯨꯖꯨ ꯄꯩꯁꯥꯅꯤ
ꯃꯥꯅꯤ ꯑꯗꯨꯖꯨ
ꯄꯩꯁꯥ ꯉꯥꯛꯇꯥꯅꯦ ꯄꯩꯁꯥꯖꯤꯡꯖꯦ ꯄꯩꯁꯥꯗꯣ ꯂꯩꯔꯗꯤ ꯊꯕꯛꯀꯥ ꯇꯧꯔꯦꯍꯦ ꯄꯩꯁꯥ ꯃꯌꯥꯝ ꯕꯤꯖꯤꯅꯦꯁ ꯇꯧꯔꯥ ꯂꯩꯅꯤ
ꯁꯤꯟꯗꯣꯏ ꯆꯥꯔ ꯂꯩꯅꯤ ꯂꯩꯇꯕꯩ ꯇꯧꯃꯦ
ꯁꯦꯟꯗꯣꯏ ꯑꯪ ꯁꯦꯟꯗꯣꯏꯅ ꯍꯦꯟꯅ ꯀꯤꯖꯒꯥꯔꯦ ꯍꯥꯠꯈꯤꯗꯅ
ꯆꯥꯛ ꯂꯣꯏꯅꯗꯔꯤꯕꯣ
ꯆꯥꯛ ꯆꯥꯖꯦꯅ ꯀꯧꯅꯔꯦ
ꯎꯝ ꯀꯩ ꯏꯟꯖꯥꯡ ꯊꯣꯡꯅꯩꯅꯣ
ꯑꯩ ꯈꯣꯏꯒꯤꯅ ꯉꯥꯍꯩ ꯊꯣꯡꯉꯤ ꯉꯥ ꯊꯣꯡꯉꯤ
ꯑꯣ
ꯑꯗꯨꯒꯥ ꯑꯈꯣꯏ ꯕꯆꯧꯍꯣꯏꯒꯤꯅ ꯌꯦꯟ
ꯅꯣꯏꯗꯤ ꯍꯤꯟꯖꯥꯡ ꯃꯊꯦꯡ ꯃꯊꯦꯡ ꯅꯨꯡꯉꯥꯏꯔꯝꯅꯤꯅꯦ
ꯎꯝ ꯊꯥꯎ ꯉꯥꯛꯇꯥ ꯉꯁꯤꯗꯤ ꯅꯍꯥꯟꯒꯩꯗꯤ ꯀꯗꯥꯏꯗꯩ ꯁꯧꯒ꯭ꯔꯤ ꯏꯔꯣꯝꯕ ꯁꯧꯔꯤ ꯏꯔꯣꯝꯕ ꯀꯥꯡꯁꯣꯏ ꯀꯥꯡꯁꯣꯏ ꯏꯔꯣꯝꯕ ꯇꯧꯔꯥ ꯂꯩꯕꯤꯅꯤ
ꯎꯝ ꯀꯩꯗꯧꯔꯝꯃꯤꯅꯣ ꯍꯧꯖꯤꯛ ꯅꯪ
ꯁꯨꯝ ꯂꯩꯔꯤ ꯆꯥꯛ ꯆꯥꯔꯖꯦꯅ ꯀꯧꯒ꯭ꯔꯦ ꯆꯥꯛ ꯆꯥꯔꯨꯔꯅꯤ ꯆꯥꯛ ꯆꯥꯒꯤꯔꯣꯏꯗ꯭ꯔꯣ
ꯑꯈꯣꯏꯖꯨ ꯆꯥꯔꯗꯕꯅꯦ ꯊꯦꯡꯖꯤꯜꯂꯛꯑꯦ ꯄꯨꯡ ꯅꯤꯄꯥꯟ ꯇꯥꯔꯛꯇꯣꯔꯦ ꯍꯣꯔꯦꯟ ꯎꯝ ꯍꯣꯏ ꯄꯨꯡꯆꯥꯒꯤ ꯆꯥꯛ ꯊꯤꯟꯕ ꯆꯠꯇꯣꯏꯅꯦꯕ ꯅꯤꯄꯥꯥꯟ ꯃꯈꯥꯏ ꯑꯗꯥꯏꯗ
ꯑꯥ
ꯅꯣꯏꯖꯨ ꯆꯥꯎ ꯊꯤꯟꯂꯨꯗꯣꯏꯅꯤ ꯇꯨꯏꯁꯟ ꯃꯐꯝꯗ
ꯑꯥ
ꯑꯗꯨ ꯊꯤꯟꯕꯤꯔꯨꯔꯅꯤ ꯍꯥꯟꯅ ꯆꯥꯗ꯭ꯔꯤꯀꯥꯟꯗ
ꯎꯝ
ꯗꯨꯒꯥ ꯆꯔꯅꯤ ꯅꯠꯇꯔ꯭ꯥꯗꯤ ꯄꯨꯡꯗꯨ ꯍꯦꯟꯗꯣꯛꯈꯤꯕ ꯍꯦꯛꯇꯥ
ꯑꯥ
ꯑꯗꯨꯅꯤꯗꯥ
ꯍꯥꯁ ꯋꯥꯏꯗꯥ
ꯑꯁ ꯋꯥꯏꯌꯦ ꯋꯥꯕꯩ ꯋꯥꯗꯤ ꯂꯩꯕꯝ ꯆꯥꯕꯝ ꯑꯝ ꯈꯪꯗꯦꯕ
ꯆꯥꯛ ꯆꯥꯔꯖꯦꯅ ꯆꯥꯛ ꯆꯥꯔꯖꯦꯅ ꯀꯧꯔꯦ ꯊꯝꯃꯒꯦ ꯆꯥ ꯑꯝ ꯆꯥꯎꯒꯤꯒꯦ
ꯇꯥꯕ꯭ꯔꯣ ꯆꯦꯝꯅꯥꯎ
ꯑꯥ ꯍꯣꯏ ꯍꯣꯏ ꯍꯣꯏ ꯆꯥꯔꯨꯔꯣ ꯆꯥꯔꯨꯔꯣ ꯍꯥꯎꯅ ꯆꯥꯊꯣꯛꯔꯣ ꯍꯦꯟꯖꯥꯡꯗꯣ
ꯎꯝ ꯑꯍꯥꯎꯕ ꯉꯥꯛꯇꯅꯤꯅ
ꯀꯩ ꯊꯣꯡꯉꯦ ꯍꯥꯏꯕ ꯅꯪ ꯉꯥꯁꯥꯏꯒꯤꯗꯨꯕꯣ
ꯑꯩꯈꯣꯏꯅ ꯉꯥ ꯑꯩꯈꯣꯏ ꯃꯆꯧꯍꯣꯏꯅ ꯌꯦꯟ
ꯅꯣꯏꯗ ꯑꯣꯏ ꯆꯥꯕ ꯂꯥꯛꯄꯅ ꯐꯗꯣꯏꯖꯥꯠꯂ ꯑꯗꯨꯅ ꯐꯥꯔꯅꯤ
ꯂꯥꯛꯑꯣ ꯂꯥꯎ ꯍꯣꯏ ꯍꯣꯏ ꯊꯝꯃꯦ ꯊꯝꯃꯦ ꯍꯤꯍꯤꯍ ꯑꯍꯥ